ꯇꯄ
ꯍꯜꯂꯣ ꯇꯥꯏꯑꯌꯦ ꯇꯥꯏꯌꯦ ꯀꯔꯤ ꯇꯧꯔꯤꯅꯣ
ꯑꯁ ꯐꯝꯃꯒ ꯌꯦꯡꯉꯦ ꯒ꯭ꯔꯥꯎꯟꯗ ꯃꯤ ꯁꯥꯟꯅꯕꯁꯤꯡꯕꯨ
ꯎꯝꯪꯗꯤ ꯍꯩꯇ꯭ꯔꯕꯅꯤꯅ ꯌꯦꯡꯕꯗꯤ ꯍꯩꯕ꯭ꯔꯥ
ꯑꯁ ꯑꯥꯎ ꯌꯦꯡꯕꯗꯤ ꯍꯥꯏ
ꯀꯃꯨꯛ ꯁꯨ ꯄꯥꯡꯕ꯭ꯔꯒꯣ
ꯍꯥ
ꯀꯌꯥꯃꯨꯛꯁꯨ ꯀꯪꯕ꯭ꯔꯥ
ꯇ‌ꯦꯡ ꯅꯪꯗꯤ
ꯑꯩꯒꯤ ꯆꯥꯛ ꯆꯥꯒꯦ ꯇꯧꯔꯤ ꯑꯩꯗꯤ ꯈꯔ ꯊꯤꯕꯣꯛ ꯂꯥꯎꯦꯕ
ꯇꯨꯃꯤꯟ ꯇꯨꯃꯤꯟ ꯇꯧꯀꯣ ꯇꯥꯅꯤꯡꯗꯦꯀꯣ
ꯊꯤꯕꯣꯡꯂꯎ
ꯅꯪꯅꯤ ꯍꯥ-ꯍꯥ ꯀꯩꯒꯅꫭ ꯅ ꯇꯟꯟ ꯃꯤꯡ ꯀꯧꯔꯤꯕꯨꯕꫭ
ꯃꯁꯛ
ꯀꯥ - ꯏꯁ
ꯀꯔꯤ ꯏꯔꯨꯔꯤ ꯏꯔꯨꯔꯒ ꯀꯔꯤ ꯇꯧꯋꯦꯕ ꯆꯍꯤ ꯋꯥꯠꯄ ꯑꯩꯉꯣꯟꯗ ꯑꯗꯨꯝꯕ ꯆꯠꯅꯗꯦ
ꯅꯪꯅ ꯄꯥꯁꯁꯨ ꯄꯥꯏꯈꯠꯇꯅ ꯅꯪ
ꯈꯨꯄꯥꯛ ꯁꯦꯠ ꯁꯦꯠ ꯊꯥꯒꯗꯣꯏꯅꯦ ꯑꯗꯨꯝ ꯃꯃꯤꯗꯣ
ꯀꯤꯕꯨꯀꯤꯅꯦ
ꯀꯤꯌꯨ
ꯀꯤ ꯀꯤꯌ‌ꯦ ꯑꯩ ꯌꯥꯝ ꯀꯤꯌ‌ꯦ ꯊꯥꯡ
ꯀꯤꯗꯕ ꯇꯧꯒꯅꯣ
ꯇꯨꯃꯤꯟ ꯇꯧꯃꯤꯟ ꯇꯧꯑꫭꯅ‌ꯦ ꯀꯔꯤ ꯀꯣꯡ ꯀꯣꯡ ꯀꯔꯤꯅꯅꯅꯦ
ꯅꯅꯥ ꯃꯦꯟꯁꯟꯂꯨ
ꯅꯪ ꯅꯊꯟꯗ ꯆꯥꯗꫭꯏꯔ
ꯊꯟꯗ ꯆꯥꯗ꯭ꯔꯗꯤ ꯅꯪꯁꯨ ꯆꯥꯒꯦꯔꯣ
ꯅꯠꯇꯦ ꯑꯁ ꯅꯊꯟꯗ ꯆꯥ ꯑꯁ ꯆꯥꯛ ꯅꯣꯏ ꯏꯃꯨꯡ ꯄꯨꯂꯞ ꯆꯥꯗꫭꯏꯔꯥꯅ ꯈꯜꯂꯤꯕ
ꯑꯩꯒꯤ ꯄꯨꯛꯅꯤꯅꯦ ꯑꯩ ꯊꯜꯂꯗꯤ ꯌꯥꯔꯦ
ꯑꯥꯡ
ꯑꯩꯒꯤ ꯄꯨꯛꯅꯦ
ꯏꯁ ꯉꯁꯥꯏ ꯑꯌꯨꯛꯇꯤ ꯅꯣꯏ ꯅꯪ ꯃꯃꯥꯗ ꯉꯥꯏꯔꯒ ꯌꯥꯝ ꯂꯥꯝꯃꯁꯨ ꯆꯥꯗꯅ ꯀꯔꯤꯅꫭ ꯈꯪꯗ‌ꯦꯅ‌ꯦ ꯑꯁ ꯂꯦꯡ ꯍꯜꯂ‌ꯦꯅꯦ ꯑꯩꯕꯨ
ꯀꯩꯅꯣ
ꯑꯥ
ꯀꯔꯤ ꯇꯧꯔꯤꯅꫭ
ꯑꯁ ꯃꯤꯁꯤꯡꯁꯦ ꯑꯩꯕꯨ ꯂ‌ꯦꯡ ꯂꯦꯡꯍꯜꯂꯦꯕ ꯇꯨꯃꯤꯟꯅ ꯐꯝꯕꯗꯣ
ꯅꯪ ꯀꯗꯥꯏ ꯂꯩꯕꯔ‌ꯣ
ꯏꯗꯤ ꯑꯗꯨꯝ ꯂꯩꯌ‌ꯦ ꯒꯔ꯭ꯥꯎꯟꯗ
ꯎꯝ
ꯑ-ꯑ-ꯑ
ꯑꯎꯁꯣꯏ ꯏꯔꯣꯝꯕ ꯍꯥꯎꯔꯅꯤ ꯃꯇꯨꯝ ꯃꯇꯨꯝ ꯍꯥꯞꯄꯒꯤꯀꯣ
ꯑꯥ
ꯁꯤ-ꯍꯥꯎꯔꯅꯤ ꯑꯗꯨꯒ ꯑꯆꯥꯔꯅꯦ ꯑꯗꯨꯒ ꯌꯦꯟ ꯀꯥꯡꯉꯧꯅꯦ ꯌꯦꯟ ꯊꯣꯡꯕꯅꯦ
ꯎꯝ
ꯆꯥꯔ‌ꯦ
ꯎꯝ
ꯃꯣꯏꯒꯤꯗꯤ ꯎꯁꯣꯏ ꯊꯣꯡꯉꯤ ꯎꯁꯣꯏ ꯊꯣꯡꯉꯤ ꯍꯣꯏ ꯏꯃꯥ ꯎꯁꯣꯏ ꯐꯨꯠꯂꯒ ꯊꯝꯕꯗꯣ ꯏꯁꯤꯡ ꯍꯥꯞꯄꯒ ꯃꯔꯣꯏ ꯍꯥꯞꯄꯒ ꯊꯣꯡ ꯃꯣꯏꯗꯤ ꯃꯍꯤ ꯌꯥꯎꯗ꯭ꯔꯗꯤ ꯆꯥꯕ ꯍꯩꯇꯝ
ꯍ ꯅꯠꯇ‌ꯦ ꯀꯅꯥ ꯍꯣꯏꯅ‌ꯣꯕ ꯊꯣꯡ ꯎꯁ‌ꯣꯏ ꯊꯣꯡꯉꯦ ꯍꯥꯏꯕꯗꯨꯣ ꯅꯣꯏꯔ‌ꯣ
ꯎꯝ
ꯁꯤꯗꯤ ꯆꯥꯛ ꯂꯥꯝꯈ꯭ꯔꯦ ꯑꯩ ꯀꯧꯅꯗꯦꯕ
ꯎꯝ ꯎꯝ
ꯑꯩ ꯀꯧꯅꯗꯦ ꯃꯣꯏꯒ
ꯀꯔꯤꯒꯤ ꯀꯔꯤꯒꯤꯅꯣ
ꯇꯂꯦ ꯋꯥ ꯉꯥꯡꯅꯤꯡꯗ‌ꯦ
ꯑꯦ ꯅꯣꯏ ꯈꯟꯅꯕ꯭ꯔꯥ ꯅꯪꯕꯨ ꯅꯪ ꯐꯣꯟ ꯌꯥꯗꯕꯗꯨ ꯆꯩꯕ꯭ꯔꯥꯅ
ꯍ ꯑꯗꯨ ꯅꯠꯇꯦꯍ‌ꯦ ꯑꯩ ꯑꯈꯨꯟꯕ ꯃꯆꯥꯅꯤꯅ
ꯑꯣ ꯈꯨꯟꯕ ꯃꯆꯥ ꯃꯨꯛ ꯇꯥꯔꯕꯣ ꯃꯁꯦ ꯎꯝ ꯄ꯭ꯔꯊꯅꯥ ꯆꯔꯁ ꯆꯠꯇꯕꯒꯤ
ꯎꯝ
ꯎꯝ ꯎꯝ
ꯐꯨꯒꯦ ꯇꯧꯔꯤꯅꯦ
ꯐꯨꯒ‌ꯦ ꯇꯧꯋꯦ ꯀꯅꯥ ꯅꯪ ꯃꯃꯥꯔꯥ ꯕꯕꯥꯥꯔꯥ
ꯑꯩ ꯃꯥꯥꯟꯕꯖ
ꯑ ꯑꯣ ꯅꯡ ꯃꯟꯕꯗꯤ
ꯑꯣ
ꯃꯥꯅ ꯀꯔꯤꯔꯣꯅꯦ ꯐꯨꯒꯦ ꯇꯧꯕꯗꯣ ꯐꯨꯒꯦ ꯇꯧꯔꯁꯨ ꯅꯪ ꯃꯥꯟꯅꯕ ꯃꯥꯟꯅꯕꯤꯁꯤꯡꯗꯨꯅ ꯐꯨꯒꯦ ꯇꯧꯒꯗꯕꯅꯤꯅꯦ ꯅꯪ ꯃꯥꯟꯕꯗꯨꯗꯤ ꯈꯔ ꯈꯥꯎꯒꯗꯕꯅꯤꯅꯦ ꯅꯠꯇ꯭ꯔꯥ
ꯅꯨꯡꯊꯤꯟꯗ ꯂꯩꯕꯗꯣ ꯂꯥꯛꯇꯕ ꯌꯥꯔꯣꯏꯁꯤꯅꯦ
ꯑꯩꯗꯤ ꯅꯕꯥꯅꯤ ꯃꯁꯦꯟ ꯈꯟꯅꯔꯦꯅꯦ ꯑꯗꯨꯗꯤ ꯃꯤꯅ ꯎꯔꯒ ꯐꯖꯕꯗꯧꯅ
ꯎ
ꯑꯁ ꯅꯅꯨꯡ ꯑꯩꯁꯤꯗꯤ
ꯆꯥꯛ ꯆꯥꯔꯒ ꯏꯁꯤꯡ ꯊꯛꯄꯁꯨ ꯍꯥꯎꯋꯦ
ꯃꯈꯣꯟꯗꯤ ꯐꯖꯩꯅꯦ ꯆꯥꯛ ꯆꯥꯛ ꯀ ꯀꯨ ꯀꯨ
ꯁꯞ ꯇ ꯋꯥ
ꯎꯁꯨ ꯎꯗꯅ ꯀꯔꯤꯔꯤꯅꯦ ꯑꯩꯅꯦ ꯉꯁꯥꯏ ꯇꯨꯝꯕꯅꯦ ꯏꯁ ꯀꯔꯤ ꯃꯈꯣꯟꯅꯅꯦ ꯍꯧꯖꯤꯛꯀꯤꯗ ꯑꯩ ꯉꯛꯇꯪ ꯇꯕꯔꯣ ꯍꯥꯥ ꯑꯝ
ꯔꯨꯕ ꯂꯨꯍꯔꯦ ꯍꯥꯏꯕ꯭ꯔꯣ
ꯑꯥ
ꯨꯕ ꯂꯣꯏꯔꯦ ꯍꯥꯏꯕ꯭ꯔꯣ
ꯅꯠꯇꯦ ꯃꯥ ꯅꯠꯇꯦ ꯅꯇꯣꯥ ꯀꯩꯅꯣꯅꯤꯗ ꯍꯣꯔꯦꯟꯅ ꯍꯥꯏꯕꯦꯒ
ꯍꯥꯏꯥꯏ ꯅꯥꯡꯕꯣꯛꯎ ꯋꯥ
ꯑꯩ ꯕꯨꯣꯔꯥ
ꯎꯝ
ꯀꯗꯥꯥꯏꯗ
ꯑꯗ ꯅꯌꯥꯝꯕꯒꯤꯗ
ꯑꯣ ꯑꯣ ꯀꯩꯅꯣ ꯊꯥꯒꯠꯄꯗꯨꯔꯥ ꯑꯣ ꯑꯁ ꯑꯌꯥꯝꯕꯒꯤ ꯊꯕꯛꯅꯅꯦ ꯑꯗꯣ
ꯃꯥꯡꯁꯨ
ꯀꯔꯤ ꯑꯩꯁꯨ ꯑꯩꯗꯤ ꯑꯩꯗꯤ ꯏꯁꯁ ꯑꯩ ꯑꯗꯨ ꯑꯩꯅ ꯈꯪꯕ꯭ꯔꯣ ꯃꯣꯏ ꯑꯗꯨꯃꯥꯏꯅ ꯇꯧꯒꯅꯤ ꯍꯥꯏꯕ ꯃꯥ ꯑꯗꯨꯃꯥꯏꯅ ꯇꯧꯅꯤ ꯍꯥꯏꯕ ꯈꯪꯕ꯭ꯔꯥ ꯑꯩꯅ ꯑꯁ ꯑꯗꯨ ꯀꯩꯅꯣꯗꯣ ꯖꯥꯝꯗꯣ
ꯑꯁ ꯌꯥꯝ ꯀꯩꯅꯣ ꯍꯛꯆꯥꯡꯗ ꯌꯥꯝ ꯐꯩ ꯍꯥꯏꯀꯣ ꯑꯁ ꯑꯩ ꯑꯗꯣ ꯑꯩꯗꯤ ꯆꯥꯕ ꯀꯌꯥ ꯍꯩꯅꯗꯦꯕꯀꯣ ꯑꯁꯤꯗ ꯑꯦ ꯑꯁꯤꯗ ꯌꯥꯝ ꯍꯧꯋꯦ ꯑꯗꯣ ꯑꯩꯈꯣꯏ ꯆꯠꯃꯤꯟꯅꯕꯁꯤꯡꯅ ꯑꯁꯤꯗꯤ ꯂꯥꯏꯅꯥ ꯃꯌꯥꯝꯒꯤ ꯐꯕꯅꯦꯗꯤ ꯍꯤꯗꯥꯛꯅꯦ ꯑꯗꯨ ꯃꯔꯨ ꯐꯥꯎ ꯑꯗꯨꯝ ꯆꯥꯎ ꯍꯥꯏꯕꯅꯤꯅꯦ
ꯃꯔꯨ ꯑꯇ ꯃꯥꯒꯤ ꯀꯩꯅꯣꯗꯣ
ꯇꯔꯤ
ꯃꯀꯨꯗꯣ ꯄꯥꯝꯕꯤꯒꯦ ꯄꯥꯕꯤꯒ ꯃꯀꯨꯗꯣ
ꯑꯥ
ꯍꯩ ꯅꯠꯇꯕ ꯄꯥꯝꯕꯤꯒꯤ
ꯑꯣ ꯑꯣ
ꯑꯗꯨ ꯐꯨꯠꯂꯒ ꯊꯛꯄꯅꯦ
ꯀꯔꯤ ꯀꯔꯤꯗ ꯐꯩ ꯍꯥꯏꯕ꯭ꯔꯥꯗꯣ
ꯁꯨꯒꯔꯒꯨꯝꯕ ꯗꯥꯏꯕꯦꯇꯤꯁꯀꯨꯝꯕ
ꯎꯝ ꯑꯗꯨꯒ ꯀꯤꯠꯅꯤꯒꯤꯁꯨ ꯍꯥꯏꯌꯦ ꯑꯁ ꯑꯩꯗꯤꯅꯦ ꯑꯩꯗꯤ ꯉꯁꯥꯏ ꯑꯩꯈꯣꯏ ꯑꯩꯈꯣꯏꯗ ꯉꯔꯥꯡ ꯍꯦꯛꯑꯒ ꯂꯩꯕꯅꯦꯕ ꯑꯗꯨ ꯍꯣꯏꯗꯁꯨ ꯆꯥꯅꯤꯡꯗꯦ ꯍꯦꯛ ꯑꯗꯣ ꯏꯅꯥꯎꯄꯥꯗꯨꯁꯨ ꯃꯥꯅ ꯆꯥꯒꯦꯗꯤ ꯊꯝꯕꯅꯦꯕꯀꯣ ꯆꯥꯅꯤꯡꯗꯦ ꯍꯥꯏꯕꯗ ꯑꯩꯈꯣꯏꯗꯤ ꯂꯪꯊꯣꯛꯈ꯭ꯔꯦ ꯑꯗꯨꯗ ꯅꯨꯡꯉꯥꯏꯗꯤ ꯑꯁꯤꯗ ꯑꯃꯨꯛ ꯊꯣꯛꯂꯛꯄꯗ ꯑꯁꯤꯗꯤ ꯌꯥꯝ ꯄꯥꯜꯂꯦ ꯑꯩꯈꯣꯏ ꯀꯩꯅꯣꯗꯣ ꯑꯩꯈꯣꯏ ꯃꯍꯩ ꯇꯝꯐꯝꯗꯣ
ꯎꯝ
ꯌꯥꯝ ꯉꯔꯥꯡ ꯑꯁꯤꯗ ꯍꯦꯛꯄꯅꯦꯅꯕ ꯑꯗꯨ ꯃꯥꯅ ꯐꯩ ꯍꯥꯏꯕꯗ ꯑꯩꯁꯨ ꯑꯅꯤ ꯑꯍꯨꯝꯗꯤ ꯃꯔꯨ ꯐꯥꯎ ꯌꯥꯎꯅ ꯆꯥꯈ꯭ꯔꯦ ꯍꯛꯆꯥꯡ ꯑꯁꯦ ꯌꯥꯡ ꯌꯥꯡꯉꯦ ꯍꯦꯛ ꯆꯥꯕꯗ ꯍꯣꯏ ꯀꯩꯅꯣ ꯇꯧꯋꯤꯅꯦ ꯈꯪꯉꯤꯅꯦ
ꯑ ꯁꯛꯇ ꯇꯣꯒ
ꯁ ꯀꯦꯝꯝ ꯀꯌꯥꯝꯝ ꯊꯤꯔꯒꯦ ꯍꯥꯏꯁꯦ
ꯃꯈꯜ ꯑꯅꯤ ꯂꯩꯌꯦ ꯑꯆꯧꯕꯒ ꯑꯄꯤꯛꯄ ꯃꯈꯜ
ꯎꯝ ꯑꯁ ꯑꯁꯤꯒꯤ ꯀꯩꯅꯣꯁꯦ ꯑ ꯄꯥꯝꯕꯤꯗꯣ ꯌꯥꯝ ꯁꯥꯡꯅ ꯍꯧꯥꯎꯋꯤꯕꯣ
ꯆꯍꯕꯅ
ꯍꯥꯏꯗꯤ ꯃꯆꯥ ꯅꯠꯇꯦꯕ ꯑꯩꯈꯣꯏ ꯑꯩꯈꯣꯏ ꯈꯨꯟꯗ ꯑꯩꯈꯣꯏ ꯌꯨꯝꯗꯣ ꯌꯨꯝ ꯌꯨꯝꯒꯤ ꯃꯊꯛꯀꯤ ꯌꯨꯝꯗꯣ
ꯎꯝ
ꯃꯣꯏꯁꯨ ꯂꯩꯌꯦꯕ ꯑꯗꯣ ꯍꯩꯗꯣ ꯃꯨꯜꯂꯀꯥꯟꯗ ꯑꯩꯈꯣꯏꯗ ꯑꯗꯨꯝ ꯇꯥꯕꯅꯦ
ꯑ ꯍꯥꯎꯕꯂ
ꯑꯁꯤꯗꯤ ꯑꯁꯤꯗꯤ ꯎꯆꯦꯛ ꯃꯌꯥꯝ ꯆꯥꯕꯅꯦ
ꯍ ꯆꯤꯟꯗꯤ ꯌꯥꯝ ꯄꯥꯝꯕꯅꯦ
ꯎꯝ ꯖꯥꯝ ꯍꯥꯏꯕꯗꯨꯅꯤꯀꯣ
ꯎꯝ
ꯎ
ꯍꯥꯎꯕꯅꯤ
ꯇꯞꯅ ꯇꯧꯅꯦ ꯀꯔꯤꯅꯣꯅꯦ ꯑꯁ ꯊꯕ ꯐꯥꯕꯤ
ꯁꯛꯇꯨꯒ ꯑꯈꯠꯄ
ꯀꯄꯤ
ꯅꯪꯅ ꯍꯧꯖꯤ ꯃꯤ ꯁꯥꯗꯦ ꯋꯥꯔꯤ ꯁꯥꯗꯦ
ꯏꯁ
ꯀꯜꯃꯤ ꯔꯨꯕ ꯉꯥꯦ
ꯅꯪ ꯅꯪꯅꯦꯕꯨ ꯁꯥꯏꯗꯨꯗꯤ
ꯑꯩꯅ ꯈꯛꯇ ꯑꯣꯏꯔꯝꯃꯅꯤ ꯑ ꯑꯩ ꯑꯩꯅ ꯄꯥꯏꯈꯠꯇ꯭ꯔꯗꯤ ꯑꯗꯨꯝ ꯇꯧꯕꯀꯣ ꯑꯣ ꯑꯣ ꯈꯪꯉꯦ ꯈꯪꯉꯦ
ꯅꯠꯇꯦ ꯑꯩ ꯊꯣꯛꯂꯛꯄꯗ ꯑꯩꯗꯤ ꯉꯁꯤꯗꯤ ꯁꯅꯥꯅꯤꯡꯗꯕꯀꯣ ꯍꯥꯏꯗꯤ ꯑꯗꯨꯝ ꯇꯧꯅꯤꯡꯕ ꯉꯁꯤꯒꯤ ꯇꯧꯗ꯭ꯔꯤꯕꯀꯣ ꯑꯗꯨꯒꯤ
ꯅꯨꯄꯤ ꯑꯃꯒ ꯋꯥꯔꯤ ꯁꯥꯗꯗꯤ ꯂꯩꯔꯤꯕꯁꯨꯉꯥꯏꯇꯕ
ꯁꯥꯏ ꯍꯥꯏꯥꯏꯗꯤ ꯀꯇ
ꯅꯪꯒꯤꯗꯨꯕꯨ ꯀꯔꯤ ꯆꯤꯟꯅꯣ ꯀꯔꯤꯅꯣ ꯀꯔꯤ ꯅꯪꯒꯣ ꯑꯩꯩ ꯁꯥꯎꯒꯦ ꯇꯥꯎꯋꯦꯕꯣ ꯎꯝ ꯆꯥꯎꯥꯎꯗꯤ ꯐꯖꯕꯅꯦ ꯑꯩꯗꯤ
ꯍꯥ
ꯍꯥꯏꯗꯤ ꯑꯗꯨꯒꯤꯅꯦ ꯇꯣꯏꯅ ꯇꯣꯏꯅ ꯁꯥꯎꯏꯗ
ꯑꯣꯏ ꯂꯝꯅꯦ
ꯍꯧꯖꯤꯛꯇꯤ ꯌꯥꯝ ꯊꯤꯌꯦꯗ ꯅꯗꯤ ꯑꯃꯝ ꯃꯆꯥꯥꯛ ꯑꯗꯨꯗ ꯌꯥꯝ ꯆꯥꯎꯅꯁ
ꯑꯗꯣ ꯑꯩꯗꯤꯦ ꯅꯪꯅ ꯑꯗꯨꯝ ꯍꯥꯏꯔꯒ ꯑꯃꯨꯛ ꯐꯩꯗꯨꯗꯤ ꯉꯥꯏꯍꯥꯛꯇꯪꯗ
ꯃꯆꯤꯟꯊꯤꯕ
ꯉꯁꯥꯏꯁꯨ ꯅꯪꯅ ꯑꯗꯨꯝ ꯊꯦꯝꯕꯒꯤ ꯑꯃꯨꯛ ꯌꯥꯕꯅꯤꯅ
ꯎꯝ
ꯉꯍꯥꯛ ꯉꯥꯏꯍꯥꯛꯇꯨꯕꯨ ꯉꯁꯥꯏꯁꯨ ꯑꯗꯨꯝ ꯊꯤꯃ ꯑꯗꯨꯝ ꯌꯥꯕꯗꯣꯏꯕ
ꯑꯁ ꯑꯩ ꯑꯩ ꯑꯁ ꯌꯥꯝ ꯊꯦꯝꯈ꯭ꯔꯕꯅꯦꯀꯣ
ꯑꯗꯨꯅ ꯌꯥ ꯎꯝ
ꯑꯣꯏꯔꯗꯤ ꯑꯦꯁ ꯍꯧꯖꯤꯛꯐꯥꯎ ꯇꯧꯅꯈꯤꯔꯣꯏ ꯔ ꯅꯪꯕꯣꯂ ꯀꯥꯏꯀꯁꯨ
ꯅꯥꯡꯁꯨ
ꯀꯩꯅꯣ
ꯌꯦ ꯃꯟꯔꯣ
ꯅꯠꯇꯦ ꯁꯤꯗ ꯕꯣꯜ ꯊꯝꯕꯀꯣ ꯑꯩꯈꯣꯏ ꯑꯩꯈꯣꯏꯅ ꯄꯨꯔꯛꯄ
ꯍ
ꯑꯁꯤꯗ ꯆꯦꯟꯕ ꯔꯥꯎꯟ ꯑꯣꯏꯅ ꯆꯦꯟꯕ ꯃꯤꯅ ꯀꯥꯎꯔꯒ ꯑꯗꯨꯝ ꯍꯥꯏꯗꯤ ꯔꯥꯎ ꯑꯣꯏꯅ ꯀꯥꯎꯔꯒ ꯑꯗꯨꯝ ꯆꯦꯟꯒꯦ ꯅꯪꯒꯤ ꯑꯣꯏꯔꯗꯤ ꯈꯔ ꯉꯥꯏꯍꯥꯛꯇꯪ ꯄꯥꯏꯒꯦ ꯑ
ꯅꯪ ꯀꯔꯤ ꯍꯥꯏꯕ꯭ꯔꯣ
ꯑꯧ ꯑꯥꯎ ꯐꯣ